ꯎꯝ ꯗꯗ ꯇꯧꯕꯤꯔꯦꯗꯅ
ꯎꯝ
ꯑ ꯃꯥꯁꯦ ꯄꯨꯂꯤ ꯀꯥꯊꯣꯛꯄꯁꯤꯗ ꯁꯨꯝꯄꯤ ꯌꯣꯠꯁꯦ ꯀꯌꯥꯅꯣ ꯌꯥꯝꯡꯈꯠꯂꯛꯄ ꯌꯥꯝꯡꯈꯠꯂꯛꯑꯒ ꯃꯥꯒꯤ ꯕꯣꯗꯤꯁꯦ
ꯎꯝ
ꯁꯨꯝ ꯃꯥ ꯇꯨꯡꯒꯤ ꯀꯥꯁꯤꯗꯀꯗꯣꯏꯅꯦꯕ
ꯎꯝ
ꯑꯩ ꯕꯣꯗꯤꯁꯤꯦ ꯃꯣꯏ ꯃꯌꯥꯝ ꯇꯧꯅꯒ ꯐꯖꯂꯗꯤ ꯋꯥꯡꯉꯗꯤ ꯆꯥꯎꯔꯅꯤ ꯀꯥꯏꯅ ꯈꯟꯖꯕꯗꯣ ꯑ ꯇꯨꯝꯈꯤꯕꯁꯤꯗ ꯅꯣꯡꯉꯥꯜꯂꯛꯄꯁꯤꯗ ꯃꯥꯏ ꯕꯣꯗꯤꯁꯤ ꯆꯦꯟꯖ ꯇꯧꯔꯝꯗꯣꯏꯅꯦ ꯃꯥ ꯈꯜꯂꯤꯣ ꯇꯤꯗꯨꯗ
ꯎꯝ
ꯃ ꯑꯗꯨꯗꯤꯗ ꯑꯣꯂꯄ ꯀꯗ ꯀꯩꯅꯣ ꯑꯗꯨ ꯑꯣꯜꯂꯦꯗꯅ ꯃꯥꯏ ꯕꯨꯗꯤꯗ ꯑꯅꯧꯕ ꯃꯣꯗꯦꯂꯔ ꯖꯤꯖꯂꯄ ꯍꯔꯥꯎ ꯣꯏꯅꯦ ꯀꯅꯥ ꯀꯔꯤꯅꯣ ꯈꯣꯠꯅꯣ ꯀꯔꯤꯝ ꯈꯪꯉ ꯑꯣꯏꯗꯣꯏꯅꯦꯕ
ꯎꯝ
ꯁ꯭ꯀꯨꯜꯁꯦ ꯃꯩ ꯀꯩꯅꯣꯁꯦ ꯃꯩ ꯍꯥꯟꯅ ꯁ꯭ꯀꯨꯜꯗꯨꯗꯤ ꯇꯣꯛꯑꯒ ꯑꯇꯣꯞꯄ ꯁ꯭ꯀꯨꯜ ꯑꯇꯣꯞꯄ ꯁꯤꯇꯤ ꯑꯗ ꯆꯠꯂꯒ ꯃꯥꯁꯦ ꯂꯩ ꯁꯦꯇꯜ ꯇꯧꯕꯗꯣ
ꯎꯝ
ꯇꯧꯈꯤꯗꯣꯏꯅꯦꯕ ꯀꯦꯝ ꯊꯥꯡꯁꯤ ꯀ ꯑꯗꯨꯅ ꯑꯗꯨꯒ ꯒꯣꯂꯤ ꯇꯧꯍꯟꯕꯗꯨ ꯑꯗꯨꯃꯥꯏꯅ ꯇꯧꯔ ꯁꯤꯇꯤ ꯑꯇꯣꯞꯄꯗ ꯍꯣꯡꯗꯣꯛꯑ ꯂꯩꯕꯁꯤꯗ ꯃꯥꯏ ꯍꯧꯖꯤꯛꯀꯤ ꯋꯥꯈꯜꯗꯣ ꯈꯟꯕ ꯈꯣꯠꯄ ꯇꯧꯔꯁꯤꯗ ꯅꯨꯡꯉꯥꯏꯜꯂꯛꯄꯁꯤꯗ ꯑꯗꯨꯃꯥꯏꯅ ꯂꯩꯔꯝꯃꯦꯗꯅ
ꯎꯝ
ꯑꯗꯨ ꯃꯥꯥꯏ ꯂꯩꯔꯝꯥꯏꯁꯤꯅ ꯃꯥꯁ ꯃꯗꯤꯂꯕꯨꯗꯤꯑꯣ ꯁ꯭ꯀꯨꯜꯁꯤꯗꯒꯤ ꯑꯦꯠꯃꯤꯁꯟ ꯇꯧꯕ ꯀꯥꯟꯁꯤꯗ ꯃꯤ ꯃꯌꯥꯝꯁꯤꯅ ꯉꯥꯎꯅꯗꯣꯏꯅꯦ ꯃꯉꯣꯟꯗ
ꯑꯣ
ꯑꯗꯨꯃꯥꯏꯅ ꯐꯖ ꯐꯖꯕ ꯈꯣꯠꯄꯒꯤ ꯃꯣꯇꯦꯂꯔ ꯃꯌꯥꯝꯒꯤ ꯀꯩꯅꯣꯅꯤ ꯃꯃꯜ ꯋꯥꯅꯤ
ꯌꯦꯡꯕꯔꯣ ꯄꯥꯕꯔꯣ ꯀꯩꯅꯣ ꯑꯣꯏꯗꯣꯏꯁꯦ ꯑꯦꯅꯤꯃꯦ ꯑꯣꯏꯅ ꯊꯣꯛꯄ꯭ꯔꯣ
ꯊꯣꯛꯄꯅꯦ ꯑꯗꯣ ꯑꯦꯄꯤꯁꯣꯠ ꯌꯥꯝꯗꯕꯅꯦ ꯃ ꯋꯥꯗꯗꯤ ꯑꯥ ꯌꯧꯔꯕꯝꯅꯤ
ꯑꯣ ꯑꯗꯨꯗꯤ ꯅꯪ ꯍꯣꯔꯦꯟ ꯁꯤꯁꯦ ꯂꯣꯏꯔꯒ ꯑꯩꯉꯣꯟꯗ ꯀꯩꯀꯩ ꯃꯃꯤꯡꯅꯣ ꯈꯔ ꯍꯥꯏꯔꯝ ꯏꯔꯝꯃꯣ ꯑꯩ ꯍꯣꯔꯦꯟ ꯀꯥꯎꯒꯅꯤ ꯅꯠꯇ꯭ꯔꯗꯤ
ꯎꯝ
ꯑꯠꯇꯨꯗꯤ ꯑ ꯍꯥꯏꯔꯛꯑꯣꯅꯦ ꯍꯥꯏꯔꯛꯑꯣꯅꯦ ꯑꯇꯩ ꯑꯇꯩ
ꯎꯝ ꯀꯩ ꯀꯩꯁꯤꯕꯥꯗꯤ
ꯁꯤꯃꯥꯁꯦ ꯑꯩꯒꯤꯁꯦ ꯀꯔꯤ ꯁꯦꯃ ꯌꯦꯡꯒꯦ ꯑꯩꯕꯣ ꯀꯣꯔꯤꯌꯥꯒꯤ
ꯑꯩꯈꯣꯏ ꯀꯣꯔꯤꯌꯥꯗꯩ ꯍꯦꯟꯗꯦ
ꯀꯩꯅꯣꯗꯤ ꯌꯦꯡꯉꯣ ꯁꯚꯦꯟ ꯌꯦꯡꯉꯣ ꯁꯚꯦꯟ ꯑꯦꯁ ꯏ ꯁꯚꯦꯟ ꯏ ꯑꯦꯟꯗ ꯁꯕꯦꯟꯗ
ꯈꯪꯗꯤꯌꯦ
ꯔꯦꯇꯤꯡ ꯅꯥꯏꯟ ꯃꯊꯛ ꯉꯥꯛꯇꯅꯤ ꯐꯪꯉꯖꯔꯦ ꯅꯨꯃꯤꯠꯇꯨ
ꯀꯩ ꯃꯔꯝꯗꯅꯣ ꯍꯥꯏꯁꯤꯕꯣ
ꯗ꯭ꯔꯃꯥ ꯊ꯭ꯔꯤꯂꯔ ꯁꯥꯏꯀꯣꯂꯣꯖꯤ ꯇꯛꯇꯛꯇꯗꯒꯤꯅ
ꯗꯤꯇꯦꯛꯇꯤꯚ ꯀꯤꯅꯦ ꯗꯤꯇꯦꯛꯇꯤꯞ ꯀꯨꯝꯕꯒꯤꯗꯤ ꯑꯩ ꯄꯛ ꯐꯖꯅ ꯌꯦꯡꯗꯦꯅꯦ ꯑꯣ
ꯈꯨꯅꯨꯡꯉꯥꯏꯗꯤ ꯎꯝ ꯍꯥꯏꯕꯤꯔꯅꯨ
ꯀꯔꯤ ꯃꯔꯝꯗꯅꯣ ꯍꯥꯏꯔꯛ ꯑꯣꯅꯦ ꯑꯗꯨꯗꯤ ꯑꯗꯨꯒꯤ ꯁꯤꯃꯥꯗꯣ
ꯎꯝ ꯍꯥꯏꯔꯣꯏ ꯏꯁꯄꯣꯏꯂꯔ ꯑꯣꯏꯅ ꯌꯦꯡꯉꯣ ꯑꯣꯏꯅ ꯑꯩ ꯀꯩꯅꯣꯝꯃ ꯍꯥꯏꯕꯤꯔꯛꯀꯦ ꯑꯗꯨ ꯑꯗꯨꯒꯤ ꯃꯔꯝꯗ ꯋꯥꯠ ꯏꯟ ꯗ ꯕꯣꯛꯁ ꯑꯅ ꯑꯃ ꯍꯥꯏꯔꯛꯀꯅꯦꯕ ꯂꯥꯁꯇ
ꯎꯝ
ꯃꯤꯝꯁꯨꯝ ꯊꯣꯛꯄꯅꯦ ꯋꯥꯠꯁ ꯏꯟ ꯗ ꯕꯣꯛꯁ ꯍꯥꯏꯅ
ꯎꯝ
ꯑꯗꯨ ꯌꯦꯁꯨ ꯁꯤꯃꯥꯗꯣꯏꯦꯅ ꯀꯥꯏꯅ ꯈꯪꯉꯅꯤ ꯀꯌꯥꯝ ꯀꯩꯅꯣꯝ ꯇꯧꯒꯦ ꯑꯗꯨ ꯅꯨꯡꯉꯥꯏꯇꯒꯦꯗ
ꯏꯪꯂꯤꯁ ꯀꯤꯔꯣ ꯀꯩꯅꯣ
ꯀꯤꯝ ꯕ꯭ꯔꯦꯗ ꯄꯠꯀꯤ ꯕ꯭ꯔꯦꯗ ꯄꯠꯅꯦ ꯑꯗꯒꯤ ꯃꯣꯒꯟ ꯄ꯭ꯔꯤꯃꯦꯟꯅꯦ
ꯌꯦꯒꯦ ꯌꯦꯒꯦ ꯑꯗꯨꯗꯤ
ꯁꯤꯃꯥꯗꯤ ꯁꯤꯃꯥ ꯅꯨꯡꯉꯥꯏ ꯅꯨꯡꯉꯥꯏꯕ ꯑꯃ ꯂꯩ ꯉꯟꯗ ꯔꯇꯤꯡ ꯅꯥꯏꯟ ꯃꯊꯛ ꯌꯧꯕ
ꯑꯗꯨꯗꯤ ꯅꯪꯅ ꯈ꯭ꯋꯥꯏ ꯄꯥꯝꯕ ꯑꯦꯛꯇꯔ ꯑꯃ ꯍꯥꯏꯔꯛꯑꯣꯅꯦ ꯀꯅꯥꯅꯣ
ꯩꯅ ꯄ ꯄ ꯑꯝꯕꯦꯛꯇꯔꯔꯤ ꯀ
ꯐꯖꯅ ꯇꯥꯗꯦ ꯐꯖꯅ ꯇꯥꯗꯦ
ꯑꯩꯅ ꯈ꯭ꯋꯥꯏ ꯄꯥꯝꯕ ꯑꯦꯛꯇꯔ ꯅꯨꯄꯥꯗ ꯍꯥꯏꯔꯒꯅ ꯍꯦꯟꯔꯤ ꯀꯦꯕꯤꯜ
ꯀꯩ ꯁꯃꯥ ꯀꯨꯝꯒꯦ ꯑꯣ ꯁꯨꯄꯔ ꯃꯦꯟꯗꯨꯔꯥ
ꯅꯩꯗꯣꯞꯄꯗꯤꯗꯥ
ꯅꯩ ꯅꯩ ꯅꯩꯍꯜꯂꯁꯦ ꯖꯤꯝ ꯆꯠꯂꯣꯅꯦ ꯇꯧꯔꯣꯅꯦ ꯅꯪꯁꯨ
ꯑ ꯅꯨꯄꯤꯗ ꯍꯥꯒꯅ ꯀꯂꯦ ꯖꯣꯍꯥꯟꯆꯟ꯭ꯔ
ꯑꯣ ꯐꯖꯕꯥꯏꯔꯣ ꯀꯔꯤꯒꯤꯔ
ꯍ ꯑꯝ ꯑꯗꯨꯃꯥꯏꯅ ꯍꯥꯏꯇꯥꯔꯦ
ꯑ ꯅꯪꯅ ꯉꯁꯥꯏ ꯅꯨꯄꯤꯁꯦ ꯊꯤ ꯐꯖꯗꯦ ꯀꯥꯏ ꯍꯥꯏꯈꯤꯗꯥꯏꯅꯦ ꯑ
ꯎꯝ ꯑꯗꯨ ꯑꯦ ꯑꯗꯨꯗ ꯊꯤꯕꯅꯤꯗꯅ ꯅꯣꯠ ꯃꯥꯏ ꯇꯥꯏꯞ
ꯋꯥꯎ ꯋꯥꯎ ꯋꯥꯎ ꯐꯦꯁ ꯂꯩꯔꯤꯅꯦ ꯅꯪꯗꯤ
ꯗꯦꯂꯤ ꯂ꯭ꯌꯨꯁ ꯑꯦ ꯁꯣꯂꯨ꯭ꯌꯨꯅꯦ ꯑꯩꯅ ꯌꯥꯏꯌꯦ ꯌꯥꯏ
ꯎꯝ ꯎꯝ
ꯍꯥꯏꯔꯛꯑꯣꯅꯦ ꯍꯥꯏꯔꯛꯑꯣꯅꯦ ꯑꯗꯨꯗꯤ ꯅꯪ ꯇꯨꯋꯦꯜꯐꯇ ꯀꯃꯥꯏꯅ ꯇꯧꯈꯤꯒꯦ
ꯈꯪꯗꯠꯇꯣꯏꯁꯦ ꯑꯗꯨꯝ ꯃꯤꯠ ꯀꯨꯞꯄꯔ ꯃꯤꯠ ꯄꯥꯡꯊꯣꯔꯛꯄꯗ ꯂꯣꯏ ꯂꯩꯔꯝꯃꯦ
ꯂꯕꯦꯟꯗꯤ
ꯏꯂꯚꯦꯟꯁꯨ ꯁꯨꯝꯗꯦ ꯏꯂꯚꯦꯟ ꯂꯥꯏꯔꯤꯛ ꯀꯩꯝꯗꯦ ꯂꯥꯏꯔꯤꯛ ꯀ ꯀꯩ ꯇꯧꯗꯕꯤꯗ ꯑꯦꯛꯖꯥꯝ ꯊꯥꯔꯦ ꯂꯣꯏ ꯄꯥꯁ ꯇꯧꯋꯤ ꯈꯪꯗꯦ
ꯋꯥ ꯍꯩꯅꯦ ꯑꯗꯨꯗꯤꯌꯥ
ꯀꯥꯏ ꯇꯩꯅꯣꯗ
ꯇ꯭ꯨꯁꯟꯒꯨꯝꯕ ꯆꯠꯂꯛꯄ꯭ꯔꯣ ꯀꯩꯅꯣ
ꯅꯪ ꯊꯟ ꯄꯖꯩꯔꯣ
ꯄꯥꯗꯦꯂ ꯂꯥꯏꯔꯤꯛ ꯀꯌꯤꯝ ꯄꯥꯗꯦ꯫
ꯀꯔꯤꯅꯣ ꯍꯥꯏꯔꯤꯁꯤꯕꯣ
ꯑꯣꯖꯥꯅ ꯇꯥꯛꯄꯗꯨꯗꯩ ꯑꯗꯨꯝ ꯈꯪꯍꯧꯔꯦꯅ ꯑꯗꯨꯒ ꯑꯦꯛꯖꯥꯝꯗꯨꯗ ꯊꯣꯛꯂꯛꯑꯦ ꯀꯣꯛꯇ ꯁꯨꯝ ꯊꯣꯛꯂꯛꯑꯦ ꯑꯗꯨ ꯏꯁꯩ ꯑꯗꯨꯕꯒꯤ ꯋꯥꯅꯤ
ꯍꯥꯎ ꯐꯩꯅꯦ ꯑꯗꯨꯗꯤ
ꯑꯗꯨꯨꯃꯥꯏꯅ ꯇꯧꯔꯒ ꯄꯥꯁ ꯇꯧꯔꯤ ꯉꯥꯛꯇꯅꯤꯅ
ꯍ ꯑꯗꯨꯅ ꯐꯩꯗ
ꯎꯝ
ꯑꯦꯅꯤꯃꯤꯁ ꯑꯗꯨꯝ ꯌꯦꯡꯉꯦ
ꯎꯝ
ꯏꯂꯚꯦꯟ ꯇꯨꯋꯦꯞ ꯇ
ꯏꯟ
ꯅꯪ ꯃꯤ ꯀꯅꯥ ꯀꯅꯥꯏ ꯇꯤꯟꯅꯔꯛꯀꯦ
ꯎꯝ ꯃꯤꯁꯦ ꯈꯪꯗꯦ ꯈꯔ ꯑꯗꯨꯝ ꯃꯤꯁꯦ ꯂꯣꯏ ꯅꯨꯄꯥ ꯍꯥꯏꯗꯤ ꯂꯣꯏ ꯇꯤꯟꯅꯔꯦꯗ ꯑꯩꯈꯣꯏ ꯑꯅꯤ ꯂꯣꯏ ꯑꯣꯏ ꯅꯨꯄꯥ
ꯅꯠꯇꯦ ꯅꯠꯇꯦ ꯀꯦꯔꯦꯛꯇꯔ ꯍꯥꯏꯔꯛꯑꯣ ꯍꯥꯏꯕ
ꯀꯦꯔꯦꯛꯇꯔ
ꯑꯥ
ꯃꯤ ꯇ ꯀꯌꯥ
ꯍꯣꯏ ꯃꯤ ꯃꯈꯜ ꯃꯈꯜ ꯂꯩꯗꯅ
ꯎꯝ ꯎꯝ ꯑꯅꯣꯏꯕ ꯑꯃꯨꯕ
ꯃꯤꯗꯨꯒꯤ ꯀꯥꯔꯤ ꯅꯣꯅꯦ ꯑꯗꯨꯕꯨ
ꯩꯅꯅ ꯍꯥꯏꯏꯔ ꯃꯒ ꯎꯝ ꯀꯃꯥꯏ ꯍꯥꯏꯅꯤ ꯄꯥꯡꯇꯛ ꯁꯨꯗꯛ ꯍꯥꯏꯔꯤꯉꯩ ꯌꯥꯕ
ꯑꯇꯩꯗꯤ
ꯎꯝ ꯇꯩꯖꯦ ꯑꯃꯅ ꯑꯃꯅ ꯌꯥꯝꯅ ꯁꯤꯡꯕ ꯂꯥꯏꯔꯤꯛ ꯍꯩꯕ ꯑꯗꯨ ꯃꯉꯥꯏ ꯀꯃꯥꯏꯅ ꯀꯩꯕ ꯄꯨꯔꯥ ꯀꯦꯌꯝꯇ ꯃꯨꯟꯗ꯭ꯔꯉꯝꯗ ꯂꯩꯕ ꯑꯃꯅ
ꯀꯩꯅꯣ ꯃꯣꯟꯗ꯭ꯔꯪꯅ ꯂꯩꯔꯤꯁꯤꯅ
ꯈꯪꯗꯦ ꯃꯥꯏ ꯁꯪꯁꯥꯔꯝꯗꯅꯤ ꯂꯩꯍꯧꯔꯤꯗꯣ ꯍꯧꯖꯤꯛꯐꯥꯎ ꯂꯩꯍꯧꯔꯤ
ꯍꯩꯃꯥ
ꯅꯪꯅ ꯇꯤꯟꯅꯕ ꯃꯤꯗꯔ ꯅꯠꯇ꯭ꯔꯒꯅ
ꯎꯝ ꯖꯦꯅꯔꯦꯜ ꯑꯣꯏꯅ
ꯅꯪꯅ ꯀꯔꯝꯕꯗ ꯆꯤꯡꯗꯣꯏꯕ
ꯈꯪꯗꯦ ꯑꯩ ꯇꯨꯃꯤꯟꯅ ꯂꯩꯕ ꯑꯩ ꯀꯅꯥꯝ ꯈꯪꯉꯝꯃꯣꯏ ꯑꯩ ꯂꯩꯔꯝꯃꯦꯕꯣ ꯈꯪꯉꯝꯃꯣꯏ
ꯀꯔꯤꯅꯣꯅꯦ ꯍꯥꯏꯔꯤꯁꯤꯕꯨ ꯅꯪꯁꯦ ꯇꯨꯃꯤꯟ ꯂꯩꯃꯟꯕꯒꯤ ꯑꯗꯨꯗꯤ
ꯎꯝ ꯑꯩ ꯁꯥꯟꯅꯕ꯭ꯔ ꯍꯩꯖꯗꯦ ꯈꯣꯏꯗꯤ
ꯇꯥꯗ꯭ꯔꯦꯅꯦ ꯇꯥꯗ꯭ꯔꯦꯅꯦ
ꯋꯥꯔꯤ ꯀꯩꯀꯥ ꯁꯥꯕ ꯍꯩꯇꯝꯉ ꯀꯅꯥꯝꯇ ꯐꯖꯅ ꯏꯟꯇꯔꯦꯛ ꯇꯧ
ꯍꯩꯃꯥ ꯃꯟꯅ ꯆꯤꯌꯦ ꯍꯩꯔꯤꯁꯤꯒ
ꯎꯝ ꯇꯜꯂꯦ ꯋꯥꯍꯩ ꯋꯥ ꯉꯥꯡꯕ ꯌꯥꯝ ꯇꯜꯂꯦ ꯍꯥꯏꯗꯤ ꯀꯩ ꯍꯥꯏꯅꯤ ꯇꯟꯕꯗꯤ ꯆꯥꯅ ꯀ ꯀꯃꯥꯏ ꯍꯥꯏꯅꯤ ꯌꯥꯝꯅ ꯋꯥꯕ ꯈꯣꯠꯄꯩ ꯅꯠꯇꯕ ꯌꯥꯝꯅ ꯎꯝ ꯋꯥ ꯉꯥꯡꯕꯁꯤꯗ ꯀꯩ ꯀꯩ ꯃꯥꯟꯂꯤ ꯑꯦꯛꯁꯟꯅꯦꯅ ꯇꯧꯕ ꯀꯥꯏꯗ ꯋꯥ ꯉꯥꯡꯗꯕꯒꯤ
ꯋꯥ ꯏꯁ ꯀꯥꯔꯤꯅꯣꯅꯦ
ꯋꯥ ꯉꯥꯡꯗꯦ ꯇꯧꯔꯤꯁꯦ ꯀꯩꯅ ꯑꯣꯏꯅ ꯇꯧꯖꯒꯦ ꯋꯥ ꯉꯥꯡ ꯋꯥ ꯉꯥꯡ ꯇꯧꯖꯔꯌꯦꯅ ꯂꯩꯖꯔꯦ
ꯐꯩꯅꯦ ꯐꯩꯅꯦ ꯑꯗꯨꯗꯤ ꯅꯪꯅ ꯈ꯭ꯋꯥꯏꯩ ꯅꯣꯏ ꯌꯨꯝꯁꯤꯗ ꯋꯥ ꯉꯥꯡꯗꯕ ꯑꯉꯥꯡ
ꯎꯝ
ꯅꯪꯗ ꯆꯍꯤ ꯑꯩꯇꯤꯟ ꯅꯠꯇ꯭ꯔꯣ
ꯎꯝ ꯇ꯭ꯋꯦꯟꯇꯤ ꯋꯥꯟ
ꯇ꯭ꯋꯦꯟꯇꯤ ꯋꯥꯟꯦ ꯑꯣꯀꯦ ꯑꯗꯒꯤꯗꯤ ꯍꯧꯖꯤꯛ ꯍꯧꯖꯤꯛ ꯍꯥꯏꯗꯤ ꯀꯣꯂꯦꯖ ꯀꯌꯥ ꯁꯨꯔꯒꯦ ꯊꯥꯖꯟꯈꯤꯕ
ꯀꯣꯂꯦꯖꯁꯦ ꯑꯩ ꯑꯃ ꯑꯅꯤ ꯑꯍꯨꯝꯃꯨꯛ ꯇꯤꯁꯨꯔꯥ ꯃ ꯑꯍꯨꯝ ꯃꯨ ꯇꯤꯁꯨꯔꯥ ꯃ
ꯑꯍꯨꯝ ꯈꯛ
ꯎꯝ
ꯀꯌꯥ ꯁꯨꯅ ꯊꯥꯖꯟꯗꯣꯏꯅꯣ
ꯑꯔꯩꯕꯗꯣ ꯂꯣꯏ ꯊꯥꯖꯟ ꯂꯝꯕꯅꯦ꯫
ꯑꯗꯨꯅ ꯐꯩꯗ ꯑꯗꯒꯤꯗꯤ ꯒ꯭ꯔꯦꯖꯨꯋꯦꯁꯟꯁꯦ ꯍꯧꯖꯤꯛꯀꯥꯟ ꯆꯍꯤ ꯍꯦꯟꯗꯣꯛꯑꯗꯥꯏꯅ ꯍꯦꯟꯅ ꯇꯝꯕ ꯌꯥꯔ ꯗꯥꯏꯅꯦ
ꯎꯝ ꯈꯪꯗꯦ
ꯍꯥꯏꯗꯤ ꯆꯍꯤ ꯑꯍꯨꯝ ꯇꯝꯅꯔꯝꯕꯗꯣ ꯆꯍꯤ ꯃꯔꯤ ꯇꯝꯕ ꯀꯥꯏꯅꯒ ꯂꯩꯅꯔꯦ ꯑꯗꯨꯅ
ꯑꯥ ꯑꯥꯖꯩ ꯆꯍꯤ ꯃꯉꯥ
ꯍꯜꯂꯣ ꯇꯥꯗꯤꯌꯦ
ꯍꯂꯣ
ꯑꯥ ꯍꯥꯏꯔꯣ ꯍꯥꯏꯔꯣ ꯂꯥꯎꯅ ꯍꯥꯏꯌꯨ ꯋꯥ ꯉꯥꯡꯉꯨ ꯂꯥꯎꯅ ꯂꯥꯎꯅ ꯍꯣꯔꯦꯟ ꯅꯆꯦꯗ ꯇꯝꯊꯣꯛ ꯀꯅꯤ ꯑꯩꯅ
ꯇꯜꯂꯦ ꯋꯥ ꯉꯥꯡꯕ ꯌꯥꯝꯅ
ꯅꯠꯇꯦ ꯅꯠꯇꯦ ꯑꯁ ꯉꯥꯡꯗꯕ ꯌꯥꯔꯣꯏ ꯅꯆꯦꯗ ꯇꯝꯊꯣꯛꯀꯅꯤ ꯑꯩꯗꯤ
ꯆꯍꯤ ꯃꯔꯤ ꯃꯉꯥ ꯁꯨꯃꯥꯏꯅ ꯑꯣꯏꯕꯅꯦꯕ
ꯎꯝ ꯑꯥꯗꯒꯤꯗꯤ ꯅꯪ ꯀꯣꯂꯦꯖꯇ ꯀꯔꯤ ꯀꯔꯤ ꯄ꯭ꯂꯥꯟ ꯂꯩꯕ ꯇꯝꯃꯒ
ꯑꯗꯩꯩ ꯀꯣꯂꯦꯖꯁꯦ ꯇꯝꯃꯅꯤ ꯇꯝꯃꯅꯤ ꯇꯝꯃꯅꯤ ꯇꯝꯃꯅꯤ ꯂꯣꯏꯁꯤꯜꯂꯅꯤ ꯊꯕꯛ ꯇꯧꯊꯣꯛꯑꯅꯤ
ꯑꯦ ꯑꯗꯨ ꯈꯛ ꯇꯥꯗꯦꯅꯦ ꯐꯖꯅ
ꯑꯇꯩ ꯑꯗꯨ ꯅꯠꯇ ꯅꯠꯇꯦ ꯀꯩꯗꯧꯗꯣꯔꯤꯒꯦ ꯇꯧꯅꯤꯡꯉꯥꯏ ꯂꯩꯇꯦ
ꯑꯗꯨꯕꯨꯗꯤ ꯂꯥꯏꯔꯤꯛꯇꯤ ꯀꯌꯥꯝ ꯄꯥꯒꯦ ꯈꯜꯂꯤ ꯀꯣꯂꯦꯖꯀꯤꯗ
ꯀꯥꯏꯗꯩꯩꯅꯣꯗ
ꯀꯩꯅꯣ ꯍꯥꯏꯁꯤꯕꯣ
ꯀꯩ ꯃꯦꯞꯄꯨ ꯀꯩ ꯄꯥꯗꯣꯔꯤꯒꯦ
ꯅꯪ ꯀꯥꯏ ꯀꯥꯏ ꯊꯥꯖꯜꯂꯤꯅꯣ ꯑꯗꯨꯗꯤ
ꯏꯝꯐꯥꯜ ꯀꯣꯂꯦꯖ ꯇꯥ ꯁꯨꯝ ꯊꯖꯟꯒ꯭ꯔꯦ ꯑꯦ ꯃꯗꯨꯅ ꯀꯩꯅꯣ ꯁꯤ ꯃꯅꯤꯡ ꯑꯁꯋꯥꯏꯗꯝ ꯂꯩꯕꯅꯦ ꯀꯥꯎꯔꯦ
ꯎꯝ ꯇꯩꯗꯤ
ꯇꯩ ꯖꯦ ꯁꯔ꯭ꯁꯇ ꯂꯩꯒꯦ ꯑꯇꯩꯗꯤ꯫
ꯀꯔꯤ?
ꯁꯔ꯭ꯁꯇ ꯂꯩ ꯊꯤꯔꯤ ꯀꯟ꯫
ꯑꯣꯀꯦ ꯑꯗꯨꯗꯤ ꯑꯈꯣꯏꯒꯤꯁꯤ ꯁꯤꯒꯤꯖꯦ ꯑꯃ ꯇꯠꯈꯤꯗꯣꯔꯦ ꯑꯗꯨ ꯇꯠꯄ ꯂꯣꯏꯔꯒ ꯁꯤ ꯑꯃ ꯋꯥꯠꯂꯤ ꯑꯗꯨ ꯇꯧꯔ ꯂꯣꯏꯗꯣꯏꯅꯤꯀꯣ꯫
ꯎꯝ꯫
ꯑꯗꯨꯅ ꯍꯧꯖꯤꯛ ꯆꯕꯦꯡ ꯆꯕꯦꯡ ꯉꯥꯡꯉꯣ ꯃꯤꯅꯤꯠ ꯇꯔꯥꯅꯤꯊꯣꯏ ꯁꯨꯅꯕ꯫